ꯎꯝ
ꯇꯨꯝꯅꯤꯡꯗ꯭ꯔꯥ
ꯇꯨꯝꯅꯤꯡꯉꯤ ꯍꯥꯏ ꯂꯣꯏꯔꯒ ꯍꯣꯔꯦꯟ ꯋꯥꯏ ꯇꯣꯡꯒꯗꯕꯅꯤꯒ ꯋꯦꯗꯔ ꯈꯔ ꯅꯨꯡꯉꯥꯏ ꯑꯣꯀꯦ
ꯅꯣꯡꯃꯪꯕ꯭ꯔꯥ ꯅꯨꯡꯁꯥ ꯁꯥꯕ꯭ꯔꯥ
ꯅꯣꯡ ꯈꯔ ꯃꯪꯉꯦꯕ ꯉꯁꯤꯁꯦ ꯑꯗꯨꯒꯤ ꯌꯥꯝ ꯅꯨꯡꯉꯥꯏ
ꯑꯩꯈꯣꯏꯒꯤ ꯅꯨꯡꯁꯥ ꯈꯔ ꯁꯥꯗꯣꯛꯑꯦ ꯉꯁꯤ
ꯅꯨꯨꯡꯁꯥ ꯈꯔ ꯁꯗꯣꯛꯑꯦ
ꯎꯝ
ꯎꯝ
ꯉꯁꯥꯏ ꯑꯌꯨꯛꯇꯤ ꯅꯣꯡ ꯇꯥꯏ ꯑꯗꯨ ꯍꯧꯖꯤꯛ ꯅꯨꯡꯁꯥ ꯁꯥꯗꯣꯛꯑꯦ ꯈꯔ
ꯑꯩꯁꯨ ꯌꯥꯝ ꯂꯥꯛꯅꯤꯡꯉꯦ
ꯂꯥꯛꯑꯣ
ꯅꯪꯒꯤ ꯃꯅꯥꯛꯇꯥ ꯌꯥꯝ ꯂꯛꯅꯤꯡꯉꯤꯅꯦ
ꯀꯔꯤ
ꯅꯣꯏ ꯃꯅꯥꯛꯇ ꯌꯥꯝ ꯂꯥꯛꯅꯤꯡꯉꯦ ꯍꯣꯡꯅ ꯀꯣꯏꯕ ꯆꯠꯅꯤꯡꯉꯦ ꯀꯔꯥꯏ ꯀꯔꯥꯏꯗꯟ ꯅꯪꯒꯥꯥꯏ ꯃꯆꯥ ꯊꯧꯕ ꯍꯥꯏꯔꯕꯣ
ꯍꯩꯇ꯭ꯔꯤꯗ ꯑꯁ ꯀꯥꯏꯗꯩꯅꯣ ꯂꯥꯝꯕꯨ ꯐꯪꯗꯦ
ꯎꯝ ꯂꯥꯝ ꯐꯪꯗ꯭ꯔꯅ ꯂꯥꯝ ꯊꯣꯛꯅꯩꯗꯤ ꯑꯁ ꯉꯍ ꯃꯨꯛ ꯑꯃꯔꯛ ꯇꯃꯦ ꯑꯗꯣ ꯀꯥꯏꯗꯅꯣ ꯇꯨꯁꯟꯒꯦ ꯊꯧꯏ ꯊꯧ ꯑꯃꯨꯔꯛꯇꯦ ꯑꯈꯣꯏ ꯕꯥꯒ ꯇꯧꯔ ꯊꯧꯋꯤ
ꯏꯃꯥꯟꯅꯕꯤꯒ ꯇꯧꯔꯒ ꯑꯃꯔꯛ ꯊꯧꯈ꯭ꯔꯦ ꯑꯗꯨꯗ ꯍꯦꯟꯅ ꯑꯇꯣꯞꯄ ꯊꯧꯗ꯭ꯔꯤ
ꯎꯝ
ꯇꯨꯁꯟꯒꯦ ꯇꯧꯗꯅꯅꯦ ꯈꯪꯕ꯭ꯔꯥ ꯑꯁ ꯏꯃꯥꯟꯅꯕ ꯑꯃꯅ ꯉꯥꯛꯏꯅꯦ ꯃꯤ
ꯂꯝꯕ ꯐꯪꯗ꯭ꯔꯤꯗ
ꯐꯪꯅꯤꯡꯉꯥꯏ ꯑꯝꯇ ꯂꯩꯇꯦ
ꯈꯪꯗꯦ ꯑꯩ ꯂꯥꯝ ꯐꯪꯗ꯭ꯔꯦ ꯍꯧꯖꯤꯛꯀꯥꯟ
ꯐꯪꯗꯁꯨ ꯊꯧꯕ ꯌꯥꯕꯅꯦ
ꯀꯃꯥꯏꯅ ꯑꯗꯨ ꯈꯥꯡꯉꯛꯄꯗꯗꯤ ꯀꯃꯥꯏꯅ ꯌꯥꯗꯧꯔꯤꯒꯦ
ꯑꯩꯈꯣꯏ ꯆꯦ ꯍꯣꯢ ꯑꯩꯅ ꯂꯣꯏ ꯋꯥꯡꯕ ꯍꯦꯜꯂꯦ ꯑꯗꯨꯝ ꯃꯣꯏ ꯊꯧꯕ ꯍꯩ
ꯑꯦ ꯅꯣꯏꯆꯦ ꯑꯍꯟꯗꯨ ꯅꯪꯅ ꯋꯥꯡꯕ ꯍꯦꯟꯕ꯭ꯔꯥꯅꯦ
ꯆꯦ ꯅꯠꯇꯦ ꯑꯃ ꯅꯪ ꯈꯪꯉꯔꯣꯏ ꯑꯥ ꯀꯩꯁꯥ ꯑꯃ ꯂꯩꯕꯅꯦ
ꯑꯣ
ꯑꯃ ꯂꯩꯌꯦꯕ ꯃꯤꯗ ꯄꯥꯟꯕ ꯑꯃ ꯑꯗꯨꯒꯤ ꯑꯁ ꯑꯩꯈꯣꯏ ꯃꯔꯤ ꯃꯇꯥ ꯊꯣꯛ ꯑꯦ ꯍꯥꯏꯕ ꯑꯩꯈꯣꯏ ꯀ꯭ꯂꯁꯃꯦꯠ ꯇꯣ ꯈꯪꯉꯤꯗꯅꯥ
ꯍꯨ ꯀꯅꯥꯅꯣ ꯈꯪꯗꯤꯌꯦ
ꯑꯁ ꯑꯩꯈꯣꯏꯒꯤ ꯂꯩꯀꯥꯏꯗꯒꯤ ꯑꯩꯈꯣꯏ ꯁ꯭ꯀꯨꯜꯗ ꯇꯝꯕ ꯎꯝ ꯑꯗꯨꯒꯤ ꯃꯣꯏꯒꯤ ꯀꯩꯅꯣꯗꯣ
ꯑꯣ
ꯑꯩꯅ ꯍꯦꯟꯅ ꯋꯥꯡ ꯑꯩ ꯑꯩꯒꯤ ꯑꯥ ꯅꯪꯒ ꯋꯥꯡ ꯃꯥꯟꯅꯗꯧ ꯃꯥꯜꯂꯦ ꯑꯩꯁꯦ
ꯈꯪꯗꯦꯍꯦ ꯑꯗꯣ ꯅꯣꯏꯆꯦ ꯂꯨꯍꯣꯡꯕꯗ ꯍꯥꯏꯔꯛꯎꯀꯣ
ꯃꯥꯏ ꯃꯥꯏ ꯑꯩꯈꯣꯏ ꯆꯦ ꯂꯨꯍꯣꯡꯍꯜꯂꯣꯏ ꯑꯩ ꯇꯜꯂꯤ
ꯀꯩꯅꯣ ꯑ ꯅꯃꯥꯟꯅꯕꯤ ꯑꯃ ꯐꯤꯂꯝꯒꯤ ꯍꯦꯔꯣꯏꯟꯗꯣ ꯐꯤꯂꯝꯒꯤ ꯍꯦꯔꯣꯏꯟ ꯐꯤꯂꯝ ꯃꯃꯤꯡꯗꯣ ꯊꯨꯝꯕ꯭ꯔꯥꯕ
ꯑꯩꯈꯣꯏ ꯁ꯭ꯀꯨꯜ ꯇꯝꯃꯤꯟꯅꯔꯛꯄ꯭ꯔꯣ
ꯍꯣꯏ ꯅꯪꯒ ꯌꯥꯝ ꯄꯨꯂꯛꯄꯗꯣ ꯅꯨꯄꯥꯒꯤ ꯃꯁꯝ ꯈꯨꯀꯛ ꯀꯛꯄꯗꯣ ꯑꯉꯥꯡ ꯑꯣꯏꯔꯤꯀꯥꯟꯗ
ꯉꯥꯏꯈꯨꯋꯣ ꯅꯤꯡꯁꯤꯡꯒꯤꯒꯦ
ꯅꯤꯡꯁꯤꯡꯉꯣ ꯅꯤꯡꯁꯤꯡꯉꯣ ꯀꯔꯤꯅꯣ ꯌꯥꯝꯅ ꯂꯨꯅ ꯇꯤꯟꯅꯔꯛꯑꯒ
ꯀꯩꯩꯅ ꯍꯧ ꯋꯤ
ꯑꯩ ꯑꯩ ꯑꯩꯒ ꯃꯥꯟꯅꯅ
ꯑꯦ ꯅꯪ ꯂꯩꯃꯤꯟꯅꯔꯛꯄ ꯅꯨꯄꯤꯗꯨꯔꯣ
ꯍꯣꯏ ꯍꯣ ꯍꯣꯏ ꯃꯥꯒꯤ ꯃꯕꯨꯡꯗꯣ ꯂꯨꯍꯣꯡꯉꯕꯅꯤ ꯍꯟꯇꯛ ꯅꯪ ꯈꯪꯕ꯭ꯔꯥ
ꯀꯩꯝ ꯍꯥꯏꯔꯛꯇꯤꯅꯦ
ꯑꯗꯨꯗꯨꯒꯤ ꯑꯩꯈꯣꯏ ꯑꯩ ꯁꯥꯎꯅꯤꯡꯕꯁꯤꯗꯤ ꯍꯥꯏꯗꯤ ꯃꯥ ꯑꯗꯨꯁꯨ ꯊꯦꯡꯅ ꯍꯥꯏꯔꯛꯑꯦ ꯑꯗꯨꯒ ꯀꯅꯥꯝꯇ ꯍꯥꯏꯔꯛꯇꯦ ꯂꯥꯛꯑꯣ ꯈꯣꯠꯂꯣꯅ ꯑꯗꯨꯗꯨꯒꯤꯅꯦ ꯈꯪꯕ꯭ꯔꯥ ꯑꯩꯈꯣꯏ ꯃꯌꯥꯝꯗꯣ ꯂꯣꯏ ꯁꯥꯎꯅꯔꯤꯅꯦ ꯃꯥꯅ ꯊꯣꯛꯈ꯭ꯔꯒ ꯇꯨꯃꯤꯟꯅ ꯂꯩꯁꯟꯕꯒꯤ
ꯃꯥ ꯅ ꯍꯣꯔꯦꯟ ꯅꯨꯡꯉꯥꯏꯔꯤꯕ ꯑꯃꯔꯛ ꯍꯪꯕꯤꯒꯦ
ꯊꯃꯣꯏ ꯌꯥꯝ ꯀꯜꯂꯦꯕ ꯁꯥꯎꯅꯤꯡꯉꯦ ꯀꯨꯏꯔꯦꯗ ꯍꯟꯇꯛ ꯊꯥ ꯎ ꯀꯩꯅꯣꯗ ꯍꯣꯡꯕ
ꯀꯩꯅꯣ ꯑꯁ ꯃꯕꯨꯡꯣ ꯌꯥꯝ ꯅꯨꯡꯁꯤ ꯑꯩꯈꯣꯏ ꯁ꯭ꯀꯨꯜꯗ ꯊꯥꯏꯅ ꯇꯧꯃꯤꯟꯅꯔꯄꯗꯣ
ꯑꯩꯗꯤ ꯃꯕꯨꯡꯗꯣ ꯃꯁꯛ ꯈꯪꯗꯦ
ꯃꯥ ꯃꯥꯥꯟꯕꯅꯦ ꯏꯁꯦꯛꯄꯨꯗꯤ ꯎꯞꯄꯅꯦ
ꯑꯗꯨ ꯃꯥꯅꯗꯤ ꯉꯧꯕ ꯍꯦꯜꯂꯝꯒꯅꯤꯌꯦ
ꯃꯇꯝꯗꯨꯗꯗꯤ ꯑꯗꯨꯝ ꯃꯇꯝꯗꯨꯗꯗꯤ ꯃꯕꯨꯡꯒ ꯃꯥꯟꯅꯩ ꯈꯪꯗꯦ ꯍꯧꯖꯤꯛꯄꯨꯗꯤ
ꯈꯪꯗꯦ ꯍꯧꯖꯤꯛꯀꯥꯟꯗꯤ ꯑꯗꯣ ꯍꯣꯡꯈ꯭ꯔꯦꯕ
ꯎꯝ
ꯑꯗꯨ ꯃꯥꯅ ꯁꯨꯡꯍꯥꯏ ꯍꯥꯏꯗꯕ
ꯀꯩꯒꯤ ꯍꯥꯏꯗ꯭ꯔꯤꯅꯤ ꯍꯥꯏꯒꯦ
ꯈꯪꯗꯦ ꯃꯣꯏ ꯃꯥꯅ ꯍꯥꯏꯔꯤꯕ ꯑꯩꯈꯣꯏ ꯊꯕꯛ ꯋꯥꯅꯤꯅ ꯇꯧꯔꯨꯏꯅꯦ ꯀꯥꯏꯅ ꯍꯥꯏꯕ
ꯍꯤꯃꯥ
ꯊꯝꯃꯣꯏ ꯀꯜꯂꯦ
ꯎꯝ ꯃꯀꯣꯛ ꯆꯥꯛꯑꯕ
ꯅꯪꯒꯤꯗꯗꯤ ꯍꯥꯏꯔꯛꯇꯕ ꯌꯥꯔꯣꯏꯀꯣ ꯅꯣꯏꯒꯤꯗ ꯑꯩ ꯀꯦꯔꯒ ꯂꯥꯛꯇꯣꯔꯤꯕꯅꯤ
ꯏꯁ ꯀꯔꯤ ꯀꯦꯗꯣꯏꯕ ꯅꯪꯗꯤ
ꯀꯩꯅꯣ ꯂꯨꯍꯣꯡꯕꯗ ꯀꯦꯅꯗ꯭ꯔꯣ
ꯎꯝ ꯀꯦꯌꯨ ꯀꯦꯌꯨ
ꯂꯥꯛꯇꯣꯏꯅꯦ ꯑꯩ ꯁꯠ ꯁꯠ ꯊꯨꯅ ꯍꯣꯡꯉꯨ ꯍꯥꯏꯌꯨ
ꯊꯥꯖꯜꯂꯛꯀꯅꯤ
ꯅꯪ ꯍꯦꯛ ꯊꯣꯛꯂꯛꯄꯒ ꯍꯣꯡ ꯗꯧ ꯃꯥꯜꯂꯤꯉꯣ ꯑꯩꯗꯤ ꯅꯣꯏ ꯆꯦꯗꯣ ꯀꯨꯏꯅ ꯀꯩꯁꯨ ꯂꯩꯕ ꯌꯥꯔꯔꯣꯏ ꯌꯨꯝꯗ
ꯍꯣꯏ ꯅꯪ ꯇꯌꯥꯔ ꯇꯧꯕ ꯂꯩꯔꯣ
ꯅꯪ ꯅꯪꯒ ꯆꯍꯤ ꯑꯅꯤꯃꯨꯛ ꯀꯗꯤ ꯂꯩꯃꯤꯟꯅꯍꯧꯒꯗ꯭ꯔꯥ ꯂꯨꯍꯣꯡꯗ꯭ꯔꯤ ꯀꯥꯟꯗ
ꯈꯪꯗꯦ ꯑꯩ ꯏꯆꯦꯕꯨ ꯌꯥꯝ ꯅꯨꯡꯁꯤꯌꯦ ꯀꯃꯥꯏꯅ ꯇꯧꯗꯣꯏꯅꯣ ꯈꯪꯗꯦ
ꯅꯨꯡꯁꯤ
ꯌꯥꯝ ꯅꯨꯡꯁꯤ ꯆꯠꯍꯟꯅꯤꯡꯗꯦ
ꯐꯥꯖꯜꯂꯒ ꯊꯝꯃꯣꯗꯅ ꯑꯗꯨꯗꯤ
ꯑꯗꯨꯒꯤ ꯍꯥꯏꯔꯤꯕꯅꯤ ꯅꯨꯄꯥꯗꯨꯅ ꯑꯩꯅ ꯆꯠꯍꯟꯅꯤꯡꯗꯦ ꯆꯠꯍꯟꯅꯤꯡꯗꯦ ꯆꯠꯍꯜꯂꯔꯣꯏꯒꯦ ꯍꯥꯏꯕꯒꯤ ꯅꯪ ꯅꯆꯦꯁꯦ ꯐꯥꯔ ꯊꯃꯒꯦ ꯍꯥꯏꯕ꯭ꯔꯣ ꯇꯧꯔ ꯂꯩꯔꯕꯅꯤ
ꯎꯝ ꯃꯣꯏꯖꯦ ꯀꯌꯥꯝ ꯀꯨꯏꯒꯦ ꯀꯣꯏꯅꯕ
ꯎꯝ ꯎꯝ ꯉꯥꯏꯈꯣꯀꯣ ꯃꯉꯥ ꯇꯔꯨꯛ ꯁꯨꯔꯝꯒꯗ꯭ꯔ
ꯌꯥꯝꯃꯤꯗꯨꯗꯤ ꯑꯁ ꯑꯗꯨꯗꯤ ꯅꯪꯒꯕꯨ ꯃꯥꯟꯅꯔꯤꯌꯦ
ꯀꯔꯤ
ꯅꯪꯒꯕꯨ ꯃꯥꯟꯅꯔꯤ ꯍꯥꯏꯕ
ꯑꯩ ꯑꯩ ꯀꯌꯥ ꯁꯨꯔꯕ
ꯅꯪꯒꯤꯗꯣ ꯑꯩꯅ ꯈꯟꯕꯗ ꯇꯨꯋꯦꯜꯕ ꯂꯣꯏꯔꯒ ꯄꯥꯗꯣꯏꯔꯥ ꯅꯠꯇ꯭ꯔꯒꯅ ꯇꯨꯋꯦꯜꯕ ꯂꯣꯏꯗꯕꯤꯗ ꯄꯥꯗꯣꯏꯔꯥ
ꯅꯪ ꯈꯪꯉꯤꯗꯣ ꯀꯔꯝ ꯀꯥꯟꯗꯅꯣ ꯍꯥꯏꯔꯣꯅꯦ
ꯀꯣꯝꯄ꯭ꯂꯤꯀꯦꯇꯦꯠ ꯑꯣꯏꯔꯦ ꯍꯥꯏꯕ ꯑꯩ ꯅꯣꯏꯁꯦ
ꯌꯥꯝ ꯐꯨꯅꯤꯡꯉꯦ ꯆꯠ
ꯑꯩꯅ ꯈꯪꯉꯤꯁꯦ ꯑꯞꯇꯔ ꯑꯥꯞꯇꯔ ꯇꯨꯋꯦꯜꯞ ꯇꯅꯦ ꯍꯥꯏꯗꯤ ꯑꯦꯛ ꯑꯥ ꯄꯔꯤꯈꯥ ꯃꯇꯝ ꯂꯣꯏꯅꯔꯛꯄꯒꯤꯗ
ꯃꯔꯤꯕꯧ ꯁꯨꯗ꯭ꯔꯤꯀꯣ ꯇꯨꯃꯤꯟ ꯂꯩꯌꯣ ꯅꯪ
ꯀꯩꯅꯣꯍꯦ ꯅꯪꯁꯨ ꯑꯗꯨꯗꯤ ꯍꯥꯏꯃꯜꯂꯦ
ꯏꯁ ꯏꯁ
ꯇꯨꯌꯦꯜꯄ ꯎꯝ ꯍꯧꯖꯤꯛ ꯀꯩꯅꯣ ꯍꯥꯏ ꯆꯦ ꯆꯍꯤ ꯃꯔꯤ ꯃꯔꯤ ꯑꯣꯏꯔꯝꯗꯧ ꯃꯥꯜꯂꯦ ꯑꯩꯅ ꯈꯟꯕꯗ
ꯌꯥꯝ ꯅꯣꯛꯅꯤꯡꯉꯦ ꯁꯤ ꯅꯨꯨꯄꯤꯖꯦ ꯐꯨꯅꯤꯡꯕꯅ
ꯑꯗꯨ ꯑꯣꯏꯔꯁꯨ ꯑꯗꯨꯝ ꯑꯩ ꯑꯩꯗꯤ ꯀ꯭ꯂꯥꯁ ꯁꯤꯛꯁ ꯁꯚꯦꯟ ꯑꯗꯥꯏꯗꯒꯤ ꯄꯥ ꯌꯥꯔꯦꯗ ꯍꯣꯏ ꯑꯗꯨ ꯄꯥ ꯑꯗꯨꯗ ꯑꯗꯨꯗꯤ ꯄꯥ ꯌꯥꯗ꯭ꯔꯁꯨ ꯅꯥꯏꯟꯗꯩꯗꯤ ꯄꯥ ꯌꯥꯔꯦ
ꯑꯦ ꯑꯩ ꯃꯥꯒ ꯑꯦ ꯑꯩ ꯃꯥꯒ ꯋꯥꯔꯤ ꯁꯟꯅꯕ꯭ꯔꯣ ꯅꯥꯏꯟꯗꯒꯤ ꯀꯩꯅꯣ ꯅꯪ ꯉꯥꯡꯉꯤꯗꯨꯕꯣ
ꯁꯅꯤꯗꯨꯗꯤ
ꯀꯔꯝ ꯀꯥꯟ ꯁꯥꯟꯅꯩ ꯌꯨꯋꯥ ꯅꯃꯥꯏ ꯊꯥꯖꯟ ꯢꯁ ꯉꯥꯢꯈꯣ ꯁꯤꯛꯁ ꯁꯚꯦꯟꯒ ꯍꯥꯏꯗꯨꯅ ꯀꯃꯥꯏꯅꯅꯣ
ꯀ꯭ꯂꯥꯁ ꯅꯥꯏꯟꯗꯩꯅꯤꯀꯣ ꯈꯪꯅꯔꯛꯏꯗꯣ
ꯑꯗꯣ ꯅꯪꯅ ꯁꯤꯛꯁ ꯍꯥꯏꯗꯨꯅ ꯀꯩ ꯑꯗꯨꯒ
ꯑꯗꯨꯒ ꯀ꯭ꯂꯥꯁ ꯁꯤꯛꯁꯇ ꯅꯪꯅ ꯄꯥꯝꯃꯝꯃꯦ ꯍꯥꯏꯕꯗꯤ
ꯑꯩꯅ ꯀꯅꯥꯅ ꯍꯥꯏꯕ
ꯅꯪ ꯍꯥꯏꯒ꯭ꯔꯦ ꯢꯕꯦꯝꯃ
ꯆꯠꯂꯨꯍꯦ ꯃꯇꯝꯗꯨꯒꯤ ꯋꯥꯅꯤ ꯊꯥꯏꯔꯤꯉꯩꯒꯤ ꯑꯗꯨꯝ ꯀꯥꯟꯅꯗꯤ ꯑ ꯀꯅꯥꯅꯅꯣ ꯑꯩꯈꯣꯏ ꯀ꯭ꯂꯥꯁꯀꯤ ꯃꯤꯅ ꯑ ꯀꯩꯅꯣ ꯃꯥꯒ ꯎꯝ ꯊꯣꯏꯊꯣꯢ ꯍꯥꯏꯕ ꯑꯃꯒ ꯀꯩ ꯑꯃꯒ ꯃꯁꯥꯟ ꯅꯥꯟꯂꯌꯦ ꯍꯥꯏꯅꯕ ꯀꯥꯟꯗ ꯑꯗꯨꯅꯤ ꯀꯩꯅꯣ ꯅꯪ ꯍꯥꯏꯔꯨꯗꯤ
ꯑꯗꯨ ꯈꯪꯗꯦ ꯅꯪ ꯑꯩꯉꯣꯟꯗꯗꯤ ꯍꯥꯏꯔꯛꯈ꯭ꯔꯦꯀꯣ ꯀ꯭ꯂꯥꯁ ꯑꯥ ꯁꯤꯛꯁꯇꯒꯤꯅ
ꯍꯥꯏꯗꯦ ꯍꯥꯏꯗꯦ ꯀꯤꯟ ꯊꯤꯟꯖꯜꯂꯛꯀꯅꯤ ꯏꯁ ꯍꯥꯏꯗꯦ ꯍꯥꯏꯗꯦ ꯍꯥꯏꯗꯤ ꯍꯥꯏꯗꯤ ꯁꯨꯝ ꯍꯥꯏꯗꯦ ꯃꯁꯥꯟ ꯅꯥꯟꯕꯒꯤꯅꯤꯀꯣ ꯑꯩ ꯍꯥꯏꯗꯣ ꯃꯤꯅ ꯌꯥꯝ ꯑꯗꯨꯝ ꯐꯖꯩ ꯈꯣꯠꯂꯦ ꯍꯥꯏꯕꯒꯤ ꯍꯥꯏꯕꯣꯅꯦ
ꯑꯗꯩ ꯀ꯭ꯂꯥꯁꯥ ꯅꯏꯟꯗ ꯑ ꯎꯝ ꯀ꯭ꯂꯥꯁ ꯅꯥꯏꯟꯗꯩ ꯑꯗꯨꯝ ꯈꯪꯅꯔꯦꯗꯅꯀꯣ ꯃꯌꯥꯝꯁꯦ
ꯏꯃꯥꯢꯄꯦꯝꯃ ꯀ꯭ꯂꯥꯁ ꯅꯥꯏꯟꯗꯤ ꯀꯃꯥꯏꯅ ꯈꯪꯅꯕ꯭ꯔꯣ
ꯑꯗꯨ ꯅꯪ ꯀ꯭ꯂꯥꯁ ꯅꯥꯏꯟꯗꯩ ꯅꯠꯇ꯭ꯔꯣ ꯋꯥꯔꯤ ꯁꯥꯟꯅꯕꯒꯤ ꯅꯪ ꯃꯌꯥꯝꯅ ꯍꯥꯏꯅꯈ꯭ꯔꯤꯗ
ꯑꯗꯨꯗꯤ ꯃꯤꯅ ꯃꯤꯅ ꯏꯕꯥꯏꯅꯤ ꯀꯣꯢꯅꯩ ꯁꯟꯗꯣꯛꯄꯒꯤ ꯑꯩ ꯈꯪꯗꯕꯒꯤ ꯃꯥꯅꯁꯨ ꯑꯩꯉꯣꯟꯗ ꯃꯦꯁꯦꯖ ꯊꯥꯔꯛꯑꯦꯀꯣ ꯑꯗꯨꯝ ꯑꯗꯨꯝ ꯀꯥꯟꯅꯗꯤ ꯑꯗꯨꯝ ꯀꯧꯔꯤꯒꯤꯅꯣ ꯑꯩꯁꯨ ꯈꯪꯗꯦ ꯃꯥ ꯃꯦꯁꯦꯖ ꯊꯥꯔꯛꯑꯦ ꯑꯗꯨꯒ ꯑꯩ ꯑꯦꯐ ꯕꯤ ꯃꯦꯁꯦꯖ ꯑꯗꯨꯝꯀꯥꯟꯗ ꯁꯨꯝ ꯁꯥꯟꯅꯕꯅꯦ ꯑꯗꯨꯗꯨꯒ ꯀꯅꯥꯅꯣ ꯀꯣꯏꯅꯩ ꯈꯣꯠꯂꯩ ꯁꯟꯗꯣꯛꯄꯒꯤꯗꯨꯅꯦ ꯑꯗꯨꯅꯤꯅꯦ ꯀꯩꯅꯣ ꯑꯩ ꯀꯩꯝ ꯇꯧꯗꯦ ꯀꯩꯅꯣ
ꯑꯣ ꯐꯥꯒꯤ ꯐꯥꯒꯤꯗꯒꯤꯅꯦ ꯅꯠꯇ꯭ꯔꯣꯕ
ꯎꯝ ꯑꯁ ꯑꯗꯨꯒ ꯑꯦꯁ ꯑꯩꯅ ꯃꯉꯣꯟꯗ ꯃꯦꯁꯦꯖ ꯊꯥꯕ ꯍꯕꯁꯨ ꯅꯠꯇꯦ
ꯑꯁꯦꯡꯕꯩꯁꯨ ꯇꯥꯟꯅꯒꯤꯕꯩ ꯋꯥꯔꯤꯅꯤꯀꯣ
ꯌꯥꯝ ꯉꯥꯏ ꯐꯨꯅꯤꯡꯉꯦ ꯢꯁ ꯑꯗꯨꯒ ꯢꯁ ꯀ꯭ꯂꯥꯁ ꯅꯥꯏꯟ ꯇꯦꯟꯗ ꯀ꯭ꯂꯥꯁ ꯅꯥꯏꯟ ꯇꯦꯟꯗ ꯅꯪ ꯅꯨꯄꯤ ꯑꯃ ꯀꯣꯏꯕꯗꯣ ꯈꯪꯉꯤ ꯅꯠꯇ꯭ꯔꯥ ꯅꯣꯏꯒꯤꯗ ꯂꯩꯃꯤꯟꯅꯕ
ꯑ ꯑꯩꯈꯣꯏ ꯑꯩꯈꯣꯏꯒꯤ ꯀꯩꯅꯣ ꯃꯥꯟꯅꯗꯕꯗꯣ ꯅꯠꯇ꯭ꯔꯥ
ꯎꯝ ꯎꯝ ꯎꯝ ꯎꯝ
ꯎꯝ ꯎꯝ ꯈꯪꯉꯦ
ꯑꯗꯨꯒ ꯑꯩꯒꯒ ꯄꯥꯔꯛꯇꯅ ꯆꯠ ꯃꯤꯒ ꯀꯌꯥꯝ ꯅꯨꯡꯁꯤꯅꯕꯅꯤꯀꯣ ꯐꯨꯖꯤꯜꯂꯛꯇꯅ
ꯃꯇꯝꯗꯨꯗ
ꯈꯪꯗꯦꯔ ꯅꯨꯄꯤꯗꯨꯅꯗꯤ ꯏꯃꯥ ꯑꯩꯉꯣꯟꯗ ꯋꯥꯔꯤ ꯂꯤꯕꯁꯤꯅ ꯂꯤꯕꯁꯤꯅ ꯀꯔꯤ ꯃꯔꯝꯒꯤꯔ ꯈꯪꯗꯦꯕ ꯋꯥꯔꯤ ꯂꯤꯕꯁꯤ ꯂꯣꯏꯔꯦ ꯅꯨꯄꯤꯗꯨꯅ ꯑꯩꯉꯣꯟꯗ ꯈꯪꯕ꯭ꯔꯥ
ꯑꯣ ꯈꯪꯉꯦ ꯑꯗꯨ ꯃꯇꯝꯗꯣ
ꯅꯨꯄꯤꯗꯨꯅ ꯑꯩꯉꯣꯟꯗ ꯆꯤꯡꯅꯕ꯭ꯔꯥ ꯈꯪꯗꯦꯕ ꯑꯩ ꯋꯥꯈꯜꯗ ꯈꯪꯗꯦꯕ
ꯆꯤꯡꯅꯔꯝꯒꯅꯤ ꯅꯨꯄꯤꯗꯣ ꯃꯁꯝꯒꯗꯤ ꯌꯥꯝ ꯐꯖꯈꯤꯒꯨꯝ ꯇꯧꯋꯦ ꯑꯩꯅ ꯁꯛ ꯅꯤꯡꯁꯤꯡꯕꯗ ꯀꯥꯎꯕꯨ ꯀꯥꯎꯈ꯭ꯔꯅꯤ ꯍꯣꯏ ꯈꯔꯕꯨꯗꯤ ꯈꯤꯇꯪ ꯅꯤꯡꯁꯤꯡꯉꯦ
ꯃꯁꯥ ꯍꯥꯏꯔꯣ
ꯃꯁꯝ ꯌꯥꯝ ꯐꯖꯒꯤꯕꯅꯦꯕ ꯁꯥꯡꯒꯤꯒꯨꯝ ꯇꯧꯗꯥꯏꯅꯦ ꯃꯁꯝꯗꯣ
ꯈꯪꯗꯦ ꯑꯩꯩꯒ ꯂꯩꯃꯤꯟꯅꯕꯁꯨ ꯅꯠꯇꯅ ꯀꯃꯥꯏ ꯈꯪꯗꯣꯏꯕ
ꯑꯗꯨꯗꯤ ꯈꯪꯗꯦꯗ ꯑꯗꯣ ꯅꯪ ꯀꯔꯝ ꯀꯥꯟꯗ ꯇꯨꯝꯗꯣꯏꯅꯣ
ꯉꯍꯥꯛ ꯂꯩꯔ ꯇꯧꯔꯗꯝꯅꯤ
ꯎꯝ
ꯑꯗꯣ ꯀꯃꯥꯏꯟ ꯆꯤꯡꯅꯩꯅꯣ ꯑꯝꯇ ꯍꯥꯏꯔꯛꯑꯣꯟ ꯍꯧꯖꯤꯛꯀꯤꯗꯣ
ꯀꯔ ꯀꯅꯥꯅꯅꯣ ꯍꯥꯏꯖꯦ ꯆꯤꯡꯅꯕ ꯍꯥꯏꯗꯤ
ꯍꯧꯖꯤꯛꯀꯤ ꯃꯥꯏ ꯅꯨꯄꯤꯗꯨꯅ ꯀꯃꯥꯏꯟ ꯆꯤꯡꯅꯔꯤꯅꯣꯕ
ꯅꯉꯣꯟꯗꯔꯣ ꯍꯥꯏꯁꯦ ꯅꯪꯉꯣꯟꯗ
ꯎꯝ
ꯈꯪꯗꯤꯌꯦ ꯍꯥꯏꯗꯤ ꯑꯥ ꯃꯥꯗꯣ ꯀꯝꯄꯤꯇꯤꯁꯟ ꯑꯃ ꯀꯩꯅꯣ ꯇꯧꯋꯦꯗꯅ ꯊꯥꯏꯗꯅ
ꯈꯪꯗꯦ ꯑꯥ ꯍꯥꯏꯔꯧꯅꯦ
ꯑꯗꯨꯒꯤ ꯑꯥꯗꯨ ꯑꯗꯨꯒꯤꯗꯨꯗ ꯈꯪꯗꯦ ꯑꯗꯨꯒꯤꯗꯁꯨ ꯑꯣꯏꯔꯝꯅꯤ ꯑꯗꯨꯒ ꯃꯌꯥꯝꯅꯁꯨ ꯑꯗꯨꯝ ꯍꯥꯏꯅꯕꯒꯨꯝꯕꯗ ꯇꯥꯔꯝꯒꯅꯤꯌꯦ ꯀꯩꯅꯣꯗ ꯇꯨꯏꯁꯟꯒꯨꯝꯕ ꯆꯠ ꯑꯥ ꯃꯥꯁꯦ ꯇꯨꯏꯁꯟꯒꯨꯝꯕ ꯂꯩꯔꯝꯕ꯭ꯔꯥ ꯀꯩꯅꯣꯝ ꯇꯧꯗꯥꯏꯅꯦ ꯇꯨꯏꯁꯟ ꯂꯩꯔꯝꯕ꯭ꯔꯥ ꯕꯣꯔꯗꯤꯡ ꯂꯩꯔꯝꯕ꯭ꯔꯥ ꯑꯃ ꯇꯧꯕꯅꯦꯕ
ꯎꯝ ꯌꯥꯝ ꯍꯥꯏꯅꯔꯕ꯭ꯔꯣ ꯑꯩ ꯃꯇꯥꯡꯗ
ꯏꯁ ꯃꯇꯝꯗꯨꯗ ꯏꯕꯦꯝꯃ ꯑꯥ ꯐꯨꯜꯗꯅꯤ ꯀꯩꯅꯣ ꯆꯠꯈ꯭ꯔꯤꯖꯦ
ꯑꯁ ꯀꯃꯥꯏꯅ ꯍꯥꯏꯔ ꯆꯠꯂꯤ ꯀꯣꯏꯅꯩꯌꯦꯅ
ꯎꯝ ꯈꯪꯗꯦꯀꯣ ꯃꯤꯅꯁꯨ ꯑꯗꯨꯝ ꯍꯥꯏꯔꯒ ꯅꯕꯥꯅꯤ ꯀꯣꯏꯅꯕ꯭ꯔꯥ ꯀꯥꯏꯅꯒ ꯈꯪꯗꯦ ꯑꯗꯨꯝ ꯑꯗꯨꯒꯨꯝꯕꯩ ꯋꯥꯔꯤꯔꯗꯗꯤ ꯈꯪꯗꯦ ꯈꯔꯗꯤ ꯌꯥꯎꯒ꯭ꯔꯦ ꯑꯩꯁꯨ ꯈꯪꯗꯦ ꯆꯥꯕꯗꯤ
ꯃꯥꯏ ꯄꯦꯃꯥ ꯃꯤꯅ ꯍꯧꯖꯤꯛ ꯏꯕꯥꯏꯅꯤ ꯏꯕꯥꯥꯏꯅꯤ ꯈꯪꯅꯩ ꯍꯥꯏꯔ ꯃꯤꯅꯒ ꯈꯟꯗꯣꯏꯖꯦ ꯊꯥꯥꯏꯅ ꯒꯤꯅꯤ ꯀꯥꯏꯅ ꯈꯜꯂꯝꯗꯧ ꯃꯥꯂꯦꯀꯣ
ꯑꯁꯦꯡꯕꯗꯔꯣ ꯍꯥꯏꯁꯦ
ꯍꯧꯖꯤꯛ ꯍꯧꯖꯤꯛ ꯈꯪꯅꯔꯤꯗꯅ ꯏꯕꯥꯅꯤꯗꯤ
ꯑꯥ
ꯑꯗꯨꯒꯤ ꯃꯣꯏ ꯁꯨꯛ ꯏꯃꯥꯟꯅꯕꯤ ꯑꯗꯨ ꯃꯇꯝꯗ ꯋꯥꯔꯤ ꯇꯥꯕ ꯌꯥꯎꯔꯝꯕ ꯌꯥꯎꯔꯝꯃꯗꯤ ꯀꯨꯏꯛ ꯃꯣꯏ ꯕꯥꯅꯤ ꯊꯥꯏꯅꯉꯩꯗꯩ ꯈꯪꯅꯔꯕꯅꯤꯗ__ ꯍꯔꯝꯗꯧ ꯃꯥꯜꯂꯦꯕ
ꯍꯥꯏꯅꯕꯁꯨ ꯌꯥꯏ ꯑꯗꯨꯃꯥꯏꯅ ꯑꯦ ꯑꯩꯕꯥꯎꯇ ꯈꯜꯂꯤꯁꯤꯗꯤ ꯀꯩꯅꯣ ꯊꯥꯏꯅꯉꯩꯇꯒꯤꯅꯦ
ꯏ ꯑꯩ ꯂꯣꯏꯔꯦ ꯀꯃꯥꯏ ꯇꯧꯗꯣꯏꯅꯣ
ꯑꯩꯗꯤ ꯑꯩꯗꯤ ꯑꯗꯨꯝ ꯍꯥꯏꯗꯤ ꯅꯕꯥꯅꯤꯗꯣ ꯑꯗꯨꯝ ꯇꯨꯋꯦꯜꯕ ꯂꯣꯏꯕꯗꯩꯅꯦꯅ ꯂꯧꯗꯦꯕ ꯑꯩꯗꯤ ꯑꯗꯨꯝ ꯑꯉꯥꯡ ꯑꯣꯏꯔꯤꯀꯥꯟꯗꯩ ꯍꯥꯏꯒꯗ꯭ꯔꯥ
ꯑꯗꯩꯅꯦ ꯀꯃꯥꯏꯟ ꯇꯧꯒꯅꯨ ꯇꯨꯋꯦꯜꯕ ꯂꯣꯏꯕꯗꯩꯅꯦ
ꯑꯦ ꯑꯩꯗꯤ ꯇꯨꯋꯦꯜꯕ ꯂꯣꯏꯕꯗꯩꯅꯦꯅ ꯈꯟꯗꯦ
ꯀꯤꯟ ꯊꯤꯟꯒꯅꯤ ꯅꯪꯕꯨ ꯑꯦ ꯌꯥꯝ ꯐꯠꯇꯦ ꯅꯪ ꯑꯩꯅꯒꯀꯣ__ ꯑꯁꯦꯡꯕ ꯁꯥꯟꯅꯅꯤ ꯅꯪ ꯅꯣꯡꯃ ꯍꯣꯔꯦꯟ ꯇꯧꯔꯛꯑꯣ
ꯑꯁ ꯌꯦꯡꯁꯦ ꯌꯦꯡꯁꯦ ꯇꯧꯔꯛꯀꯦ
ꯍ ꯍ ꯍꯣꯏ
ꯑꯗꯨ ꯅꯪ ꯍꯦꯛ ꯂꯥꯛꯄꯒ ꯀꯩꯅꯣ ꯆꯠꯇꯣꯏꯅꯤꯀꯣ ꯂꯥꯏ ꯈꯣꯔꯝꯕ
ꯍꯣꯏ ꯍꯣꯏ ꯆꯠꯁꯦ ꯉꯥꯏꯔꯤꯕꯅꯦ ꯑꯩꯁꯨ